ꯍꯜꯂꯣ! ꯑꯣ ꯏꯕꯨꯡꯉꯣ ꯇꯥꯕ꯭ꯔꯣ?
ꯑꯣ ꯇꯥꯏꯌꯦ - ꯇꯥꯏꯌꯦꯏ ꯏꯆꯦ꯫
ꯑꯣ ꯑꯁ ꯉꯁꯤꯗꯤ
ꯏꯆꯦ ꯉꯍꯥꯉꯩꯒꯤ ꯇꯥꯏꯞ ꯇꯧꯕ꯭ꯔꯣ ꯅꯨꯡꯉꯥꯏꯔꯤꯕ꯭ꯔꯣ?
ꯑꯣ ꯇꯧꯗꯦ ꯇꯧꯗꯦ ꯉꯁꯤꯗꯤ ꯀꯩꯝ ꯍꯦꯛ ꯇꯧꯗꯦ ꯑꯍꯥꯟꯕꯒꯤꯗꯤꯅꯦ ꯋꯥꯔꯤ ꯁꯥꯟꯅꯕꯁꯤꯗ ꯀꯩꯝ ꯍꯦꯛ ꯇꯧꯔꯣꯏ ꯑꯅꯤꯔꯛꯀꯨꯝꯕ ꯁꯥꯟꯅꯈ꯭ꯔꯗꯤꯅꯦ ꯅꯦꯠꯁꯤ ꯅꯨꯡꯉꯥꯏꯇꯕꯩꯔꯥ ꯀꯩꯅꯣ ꯑꯃꯅ ꯉꯥꯡꯉꯤ ꯇꯥꯗꯦ ꯑꯃꯅ ꯉꯥꯡꯉꯤ ꯇꯥꯗꯦ ꯍꯦꯛ - ꯍꯦꯛ ꯇꯧꯕ ꯉꯁꯤꯗꯤ ꯀꯩꯝ ꯇꯧꯗꯦ ꯑꯗꯣ ꯁꯤꯁꯤꯕꯨ ꯅꯣꯏꯕꯨ ꯅꯣꯡ ꯇꯥꯕ꯭ꯔꯣ ꯀꯃꯥꯏꯅ ꯇꯧꯒꯦ?
ꯏꯆꯦ ꯅꯣꯡꯗꯤ ꯐꯖꯅꯪ ꯃꯪꯉꯤ ꯉꯔꯥꯡꯗꯤ ꯐꯖꯅ ꯁꯨꯡꯍꯥꯡ ꯍꯦꯛ ꯍꯥꯡꯗꯕ ꯏꯆꯦ ꯅꯣꯡꯖꯦ꯫
ꯑꯣ ꯑꯁ ꯑꯗꯨꯅꯦ ꯉꯔꯥꯡꯗꯣ ꯑꯩꯈꯣꯏ ꯈꯔ ꯈ ꯇꯥꯏ ꯑꯗꯣ ꯉꯁꯤꯗꯤ ꯌꯥꯝ ꯐꯖꯅ ꯇꯥꯈ꯭ꯔꯦ ꯑꯩꯈꯣꯏꯁꯨ ꯃꯑꯣꯡꯒꯗꯤ ꯃꯥꯜꯂꯝꯗꯦ ꯀꯟꯅ ꯇꯥꯗꯨꯕ ꯑꯗꯨꯕꯨ ꯅꯨꯡꯗꯥꯡ ꯋꯥꯏꯔꯝ ꯉꯥꯏꯍꯥꯛꯇꯨꯗꯤ ꯍꯦꯛꯇ ꯍꯥꯏꯊꯔꯛꯄꯅꯤ ꯇꯧꯔꯤꯁꯦ꯫
ꯃꯥꯅꯦ- ꯃꯥꯅꯦ ꯏꯆꯦ, ꯏꯆꯦ ꯑꯗꯨꯕꯨꯅꯦ ꯈꯨꯁꯦꯝꯖꯦ ꯍꯧꯖꯤꯛꯇꯤ ꯅꯣꯡ ꯇꯥꯕꯒꯤ ꯅꯣꯡꯖꯨ ꯊꯥ ꯀꯥꯂꯦꯟ ꯊꯥ ꯏꯟꯊꯝꯊꯥ ꯍꯥꯏꯕꯗꯨꯣ ꯂꯩꯇ꯭ꯔꯦ ꯏꯆꯦ꯫ ꯏꯪꯅꯤꯡꯕ ꯃꯇꯝꯗ ꯏꯪꯉꯤ ꯁꯥꯅꯤꯡꯕ ꯃꯇꯝꯗ ꯁꯥꯏ ꯫ ꯅꯣꯡꯖꯨ ꯄꯟꯊꯥ ꯅꯠꯇꯅ ꯏꯆꯦ ꯍꯧꯖꯤꯛ ꯅꯣꯡ ꯇꯥꯔꯤꯁꯤꯅꯤꯅꯦ꯫
ꯑꯗꯨꯅꯦ ꯇꯧꯔꯤꯁꯦ ꯈꯪꯗꯦꯗ ꯃꯁꯤꯁꯦ ꯑꯩꯈꯣꯏ ꯃꯤꯑꯣꯏꯕꯅꯤꯅ ꯊꯣꯛꯍꯟꯕ ꯉꯥꯛꯇꯅꯤ꯫ ꯎꯨꯡꯉꯣ ꯑꯩꯈꯣꯏꯅ ꯎꯃꯪ ꯋꯥꯃꯪ ꯀꯣꯛꯊꯠ ꯂꯦ ꯑꯗꯒꯤꯗꯤ ꯑꯗꯨꯗꯨꯅ ꯑꯩꯈꯣꯏꯒꯤ ꯑꯀꯣꯏꯕꯗ ꯂꯩꯔꯛꯄ ꯉꯩꯖꯦ ꯂꯣꯏꯅꯃꯛ ꯍꯦꯛ ꯀꯥꯏꯍꯜꯂꯦ ꯌꯦꯡꯉꯨ꯫ ꯆꯤꯡꯗ ꯂꯩꯕ ꯃꯤꯁꯤꯡꯁꯤꯅ ꯎꯖꯦ ꯀꯛꯊꯠꯂꯅꯤ ꯌꯥꯟꯊꯠꯂꯅꯤ ꯊꯥꯖꯤꯟꯗ꯭ꯔꯦ ꯇꯝꯄꯥꯛꯇ ꯂꯩꯕꯁꯨ ꯅꯨꯡꯉꯥꯏꯔꯦ ꯆꯞ ꯃꯥꯟꯅꯩ ꯃꯤꯑꯣꯏꯕꯁꯤꯅꯅꯦ ꯂꯣꯏ ꯍꯦꯛ ꯃꯥꯡꯍꯜꯂꯤ ꯏꯕꯨꯡꯉꯣ꯫
ꯃꯥꯅꯤ ꯏꯆꯦ꯫
ꯑꯗꯨꯕꯨ ꯅꯪꯕꯨ ꯉꯁꯤ ꯀꯩꯅꯣꯒ ꯀ꯭ꯂꯥꯁꯀ ꯆꯠꯂꯨꯕ꯭ꯔꯣ ꯀꯃꯥꯏꯅ ꯇꯧꯒꯦ?
ꯀꯂ꯭ꯑꯥꯁ ꯆꯠꯆꯔꯨꯏꯁꯦ ꯉꯁꯤꯗꯤ ꯅꯅꯥꯎ ꯀ꯭ꯂꯥꯁ ꯌꯧꯁꯜꯂꯨꯔꯦ ꯑꯗꯨꯒ ꯍꯜꯂꯛꯑꯦ ꯏꯆꯦ ꯑꯗꯨꯕꯨ ꯅꯅꯥꯎꯅ ꯌꯥꯝ ꯉꯛ ꯃꯗꯤ ꯂꯩꯔꯤꯌꯦ꯫ ꯊꯥꯏ ꯅꯒꯤ ꯑꯍꯟ ꯑꯍꯟ ꯁꯤꯡꯅ ꯍꯥꯏꯅꯕꯗꯗꯤ ꯏꯆꯦ ꯅꯤꯡꯊꯝꯊꯥꯗ ꯅꯣꯡ ꯆꯨꯔꯗꯤ ꯂꯩꯕꯥꯛ ꯋꯥꯅꯩ ꯍꯥꯏ ꯑꯣ ꯍꯧꯖꯤꯛꯇꯤ ꯏꯆꯦꯗꯨ ꯂꯩꯇ꯭ꯔꯦꯗ꯫ ꯏꯟꯊꯝꯊꯥꯗꯁꯨ ꯅꯣꯡ ꯇꯥꯔꯦ ꯏꯆꯦ꯫
ꯇꯥꯔꯦ ꯇꯥꯔꯦ ꯏꯕꯨꯡꯉꯣ ꯀꯃꯥꯏ ꯇꯧꯕꯅꯣ ꯈꯪꯗꯦ ꯃꯤ ꯍꯥꯏꯔꯤꯗꯨꯗꯤ ꯑꯥꯔꯇꯤꯐꯤꯁꯦꯜꯒꯤ ꯅꯣꯡ ꯇꯥꯍꯟꯕ ꯌꯥꯔꯦ ꯃꯤꯑꯣꯏꯕꯅ ꯈꯨꯠ ꯁꯥꯥꯒꯤꯅ ꯁꯦꯝꯃꯀꯥꯟꯗ ꯃꯣꯏꯒꯤ ꯀꯔꯤꯕ ꯀꯦꯃꯤꯀꯦꯜ ꯀꯩꯀꯥꯗꯣ ꯊꯥꯛꯑꯀꯥꯟꯗꯒ ꯍꯥꯞꯆꯤꯜꯂꯒ ꯅꯣꯡ ꯇꯥꯍꯟꯕ ꯌꯥꯔꯦ ꯍꯥꯏꯗꯨꯅꯤ ꯑꯁ ꯈꯪꯗꯦꯗ ꯏꯕꯨꯡꯉꯣ ꯀꯤꯖꯔꯦ ꯅꯪꯕꯨ ꯄꯔꯤꯈꯥꯗꯪ ꯀꯌꯥꯝ ꯋꯥꯠꯂꯤꯕ
ꯄꯔꯤꯈ꯭ꯌꯥꯗꯤ ꯏꯆꯦ ꯈꯔꯗꯤ ꯋꯥꯠꯂꯤ ꯇꯥꯡ ꯂꯥꯛꯂꯤꯕ ꯇꯥꯡ ꯄꯥꯟꯖꯤꯗꯒꯤ ꯍꯧꯗꯣꯏꯅꯤ
ꯑꯣ ꯑꯗꯨꯒ ꯅꯪꯒꯤ ꯍꯟꯗꯛ ꯕꯔꯥ ꯑꯃ ꯊꯤ ꯍꯥꯏꯕ꯭ꯔꯥ ꯀꯩꯅꯣꯝꯃ ꯇꯥꯏ ꯑꯗꯨꯗꯨꯗꯤ ꯕꯔꯥꯗꯨꯗꯤ ꯀꯃꯥꯏ ꯇꯧꯔꯤ ꯂꯩꯕꯝ ꯈꯣꯠꯐꯝꯗꯣ ꯐꯖꯅ ꯌꯦꯡꯉꯕ꯭ꯔꯣ ꯃꯩ ꯏꯁꯤꯡ ꯅꯨꯡꯁꯤꯠ ꯀꯔꯤ ꯀꯔꯥꯗꯨꯕꯣ
ꯏꯆꯦ ꯂꯥꯏꯐꯝꯒꯤꯁꯦ ꯀꯣ ꯑ ꯑꯩꯅ ꯍꯧꯖꯤꯛ ꯂꯩꯔꯤꯕ ꯃꯐꯝꯁꯤꯅ ꯀꯣꯂꯦꯖꯇꯒꯤꯗꯤ ꯈꯔ ꯂꯥꯞꯄ ꯑꯗꯨꯒ ꯑꯩꯅ ꯍꯟꯗꯛ ꯍꯣꯡꯗꯣꯔꯤꯕꯖꯤꯅ ꯏꯆꯦ ꯀꯣꯂꯦꯖꯀꯗꯤ ꯅꯛꯅꯔꯦ ꯏꯆꯦ ꯑꯗꯨꯝꯅ ꯏꯆꯦ ꯑ ꯈꯨꯗꯣꯡꯗꯤ ꯆꯥꯔꯅꯤ ꯈꯜꯂꯤ ꯀꯥꯗꯨꯕꯨꯗꯤ ꯆꯦ ꯑꯗꯨꯝ ꯅꯨꯡꯉꯥꯏꯗꯣꯏ ꯃꯥꯜꯂꯤꯗ
ꯑꯣ ꯐꯔꯦ ꯐꯔꯦ ꯑꯗꯨꯅꯦ ꯏꯕꯨꯡꯉꯣ ꯂꯩꯗ꯭ꯔꯤꯀꯥꯟꯗꯅꯅꯦ ꯍꯥꯟꯅ ꯐꯕ꯭ꯔꯥ ꯐꯠꯇꯕ꯭ꯔꯥ ꯌꯦꯡꯍꯧꯒꯗꯕꯅꯤ ꯍꯌꯦꯡ ꯍꯦꯛ ꯂꯩꯁꯜꯂꯨꯔꯀꯥꯟꯗ ꯏꯍꯦ ꯏ ꯍꯦꯅ ꯑꯃꯨꯛ ꯋꯥꯅꯅꯤ ꯑꯗꯣ ꯅꯪꯒ ꯅꯪꯅ ꯂꯩꯗꯣꯏꯗꯨꯕꯨ ꯅꯃꯥꯟꯅꯕ ꯈꯪꯅ ꯆꯥꯟꯅ ꯍꯥꯟꯅꯒꯗꯤ ꯂꯩꯕ꯭ꯔꯣ
ꯅ ꯑꯣ ꯍꯥꯟꯅꯒꯤ ꯑꯩꯈꯣꯏꯒꯤ ꯇꯝꯃꯤꯟꯅꯔꯛꯄ ꯏꯆꯦ ꯀꯛꯆꯤꯡꯗꯒꯤ ꯑꯃ ꯂꯩ ꯑꯗꯨꯒ ꯄꯨꯟꯅ ꯄꯨꯜꯂꯅꯤ
ꯎꯝ ꯑꯣ ꯐꯔꯦ ꯐꯔꯦ ꯑꯗꯨꯃꯥꯏꯅꯅꯦ ꯅꯣꯏ ꯑ ꯈꯔ ꯃꯥꯟꯅꯕ ꯈꯔ ꯂꯩꯕꯁꯤꯅꯅꯦ ꯍꯌꯦꯡꯅꯦ ꯑꯅꯥ ꯑꯌꯦꯛ ꯌꯥꯎꯔꯛꯄ ꯑꯣꯏꯔꯣ ꯑꯗꯒꯤ ꯑꯃꯣ ꯑꯊꯦꯡꯗ ꯐꯔꯛ ꯇꯥꯕ ꯏꯁꯥ ꯉꯝꯗ ꯈꯣꯠꯇꯄ ꯌꯥꯎꯔꯛꯄ ꯃꯇꯝꯗꯅꯦ ꯑꯗꯨꯝ ꯆꯠꯃꯤꯟꯅꯕ ꯈꯣꯠ ꯄ ꯑꯔꯩ ꯂꯩꯇ ꯃꯇꯦꯡ ꯄꯥꯡꯅꯕꯗꯨ ꯍꯦꯛ ꯌꯥꯏꯗꯅ ꯏꯊꯟꯗ ꯂꯩꯕ ꯍꯥꯏꯕꯁꯤꯕꯨꯅꯦ ꯑꯁ ꯅꯨꯡꯉꯥꯏ ꯐꯕꯅꯤ ꯏꯁꯥ ꯐꯔꯤꯉꯩ ꯏꯁꯥ ꯀꯜꯂꯤꯉꯩ ꯈꯨꯗꯣꯡꯊꯤꯕ ꯊꯣꯛꯇ꯭ꯔꯤꯉꯩ ꯏꯊꯟꯇꯗꯒꯤ ꯅꯨꯡꯉꯥꯏ ꯑꯗꯨꯕꯨ ꯇꯉꯥꯏ ꯐꯗꯕ ꯃꯤꯑꯣꯏꯕꯖꯤꯗꯤ ꯇꯉꯥꯏ ꯐꯗꯕꯁꯦ ꯑꯗꯨꯝ ꯂꯥꯛ ꯇ꯭ꯔꯅꯦ ꯑꯗꯨꯗꯨꯅꯅꯦ ꯑꯗꯨꯝ ꯃꯤ ꯑꯃꯁꯦ ꯗꯔꯀꯥꯔ ꯑꯣꯏ ꯍꯥꯏꯕ ꯏꯊꯟꯗ ꯂꯩꯕ ꯌꯥꯕ ꯅꯠꯇꯦ ꯃꯤꯑꯣꯏꯕꯁꯦ ꯑꯃꯒ ꯑꯃꯒ ꯂꯣꯏꯅ ꯃꯇꯦꯡ ꯏꯇꯦꯡ ꯂꯧꯅꯔꯒ ꯂꯩꯒꯗꯕꯅꯦ
ꯃꯥꯅꯤ ꯏꯆꯦ
ꯎꯝ ꯑꯗꯨꯅꯦ ꯅꯪꯒꯤ ꯅꯃꯥꯟꯅꯕ ꯍꯧꯖꯤꯛ ꯂꯩꯃꯤꯟꯅꯔꯤꯕꯉꯩꯗꯨꯗꯤ ꯀꯔꯝ ꯀꯥꯟꯗ ꯆꯠꯇꯣꯏꯕ ꯃꯣꯏꯅ
ꯃꯈꯣꯏꯒꯤꯖꯦ ꯏꯆꯦ ꯃꯈꯣꯏꯅ ꯇꯝꯃꯤꯕꯗꯨ ꯂꯣꯏꯁꯤꯜꯂꯛꯂꯦ ꯃꯈꯣꯏꯖꯨ ꯍꯟꯗꯛꯀꯤ ꯇꯥꯡ ꯑꯃ ꯑꯅꯤ ꯃꯉꯥꯗꯨꯗ ꯂꯣꯏꯅ ꯆꯠꯅꯒ꯭ꯔꯅꯤꯗ ꯏꯆꯦꯪ
ꯑꯣ ꯅꯨꯡꯉꯥꯏꯇꯦꯅꯦ ꯂꯩꯃꯤꯟꯅꯔꯝꯃꯒ ꯑꯃꯨꯛ ꯆꯠ ꯑꯗꯨꯗ ꯃꯣꯏꯕꯨ ꯃꯇꯝ ꯈꯔ ꯑꯗꯨꯝ ꯂꯩꯈꯤꯕ ꯌꯥꯗ꯭ꯔꯣ
ꯏꯆꯦ ꯅꯨꯡꯉꯥꯏꯇꯦ ꯍꯥꯏꯗꯅꯖꯨ ꯐꯥꯖꯤꯜꯂꯒ ꯊꯝꯕꯗꯤ ꯌꯥꯗꯕꯅꯤꯅ ꯃꯈꯣꯏꯁꯨ ꯃꯁꯥꯒꯤ ꯊꯕꯛ ꯎꯝ ꯑꯗꯨꯝ ꯂꯩꯕꯅꯤꯅ
ꯃꯥꯅꯦ ꯃꯥꯅꯦ ꯑꯗꯨꯕꯨꯗꯤ ꯆꯨꯝꯃꯦ ꯑꯗꯨꯕꯨꯗꯤ ꯃꯥꯥꯏ ꯃꯥꯒꯤ ꯍꯥꯏꯕꯝꯗꯣ ꯂꯥꯛꯄꯅꯤꯅꯅꯦ ꯃꯤꯒꯤꯁꯨ ꯅꯪꯖꯨ ꯅꯪꯗꯣ ꯂꯣꯏꯔꯒ ꯅꯪꯁꯨ ꯂꯩꯌꯣ ꯍꯥꯏꯕꯗꯤ ꯀꯩꯁꯨ ꯌꯥꯔꯛꯔꯣꯏꯗꯅ ꯑꯗꯨꯝ ꯊꯣꯛꯂꯛꯀꯅꯤꯗꯅ ꯑꯗꯨꯕꯨꯗꯤ ꯃꯥꯒꯤ ꯃꯥꯒꯤ ꯂꯣꯏꯕ ꯍꯣꯠꯄꯩꯅꯤ ꯅꯪꯁꯨ ꯑꯗꯨꯗ ꯀꯥ ꯍꯦꯟꯅ ꯅꯨꯡꯉꯥꯏꯇꯕ ꯈꯣꯠꯇꯕ ꯈꯟꯖꯤꯜꯂꯨꯅꯨ ꯄꯨꯟꯁꯤ ꯍꯥꯏꯁꯤꯗꯤꯅꯦ ꯃꯈꯟ ꯃꯌꯥꯝ ꯊꯦꯡꯅꯒꯗꯕꯅꯤ ꯋꯥꯔ ꯋꯥꯔ ꯋꯥꯔꯒꯅꯦ ꯅꯨꯡꯉꯥꯏꯔꯛꯀꯗꯕꯅꯤ ꯃꯩ ꯄꯣꯛꯇꯅ ꯃꯩꯁꯥ ꯐꯥꯎ ꯃꯩꯁꯥꯗꯣ ꯈꯪꯉꯣꯏ ꯃꯩꯗꯣ ꯄꯣꯛꯑꯀꯥꯟꯗ ꯃꯩꯁꯥꯁꯦ ꯀꯌꯥꯃꯨꯛ ꯁꯥꯏꯌꯦꯁꯦ ꯈꯪꯉꯛꯀꯗꯕꯅꯤ
ꯃꯥꯅꯤ ꯏꯆꯦ ꯏꯆꯦꯒꯤꯗꯤ ꯀꯃꯥꯏ ꯀꯃꯥꯏꯅ ꯂꯩꯔꯤ ꯏꯕ ꯈꯣꯠꯄ ꯂꯣꯏꯔꯕ꯭ꯔꯥ ꯆꯦ
ꯑꯩꯒꯤꯗꯤ ꯏꯕꯒ ꯍꯧꯗꯔ꯭ꯤ ꯄꯩꯈꯥꯁꯨ ꯀꯨꯏꯁꯤꯜꯂꯛꯇ꯭ꯔ ꯏꯦꯆꯦꯁꯨ ꯃꯊꯥ ꯀꯟꯅ ꯁꯥꯔꯤ ꯇꯧꯔꯤꯁꯦ
ꯃꯥꯅꯦ ꯃꯥꯅꯦ ꯏꯆꯦ ꯀꯟꯅ ꯍꯣꯠꯅꯗꯕ ꯌꯥꯗꯕꯅꯤ ꯏꯆꯦ ꯏꯃꯥ ꯏꯄꯥꯕꯨ ꯅꯨꯡꯉꯥꯏ ꯌꯥꯏ ꯊꯝꯕꯒꯤ ꯄꯥꯟꯗꯝꯒ ꯂꯣꯏꯅꯅ ꯏꯆꯦ ꯑꯩꯈꯣꯏꯒꯤꯁꯨ ꯍꯧꯖꯤꯛ ꯇꯧꯍꯧꯗ꯭ꯔꯦꯒꯗꯤ ꯀꯔꯝ ꯀꯥꯅ ꯍꯣꯠꯅꯔꯅꯤ ꯏꯆꯦ ꯋꯥꯏ ꯍꯥꯏꯗꯨꯅꯁꯨ ꯂꯩꯊꯣꯛꯄ ꯌꯥꯕ ꯃꯠ ꯇꯦ
ꯅꯠꯇꯦ ꯅꯠꯇꯦ ꯃꯥꯅ ꯆꯨꯝꯃꯦ ꯋꯥꯏ ꯍꯥꯏꯅ ꯂꯩꯊꯣꯛꯄ ꯌꯥꯕ ꯅꯠꯇꯦ ꯅꯍꯥ ꯑꯣꯏꯔꯤꯉꯩꯁꯤꯗ ꯍꯣꯠꯅꯍꯧꯒꯗꯕꯅꯤ ꯍꯌꯦꯡ ꯈꯔ ꯂꯩꯔꯗꯤ ꯑꯗꯨꯝ ꯇꯟꯖꯟꯒꯔ꯭ ꯅꯤ ꯃꯇꯥꯡ ꯃꯇꯝ ꯆꯥꯔꯤꯉꯩꯁꯤꯗ ꯇꯞꯅ ꯀꯟꯅ ꯍꯣꯠꯅꯍꯧꯒꯗꯕꯅꯦ ꯈꯪꯗꯦꯗ ꯇꯟꯕꯅ ꯍꯦꯜꯂꯦ ꯅꯍꯥ ꯉꯩꯁꯤꯁꯨ ꯑꯩꯈꯣꯏꯁꯨ ꯉꯥꯏꯔꯦ ꯎꯝ ꯈꯪꯗꯦ ꯈꯪꯗꯦ ꯇꯧꯔꯤꯖꯤꯅ
ꯏꯆꯦꯒꯤꯗꯤ ꯔꯦꯟ ꯂꯩꯐꯝꯗꯨꯕꯨ ꯅꯨꯡꯉꯥꯏꯕ꯭ꯔꯣ ꯀꯃꯥꯏ ꯇꯧꯕꯤꯒꯦ
ꯑꯣ ꯅꯨꯡꯉꯥꯏꯌꯦ ꯌꯥꯝꯅ ꯏꯕꯨꯡꯉꯣ ꯂꯩꯐꯝꯒꯤ ꯋꯥꯗꯤ ꯌꯥꯝ ꯅꯨꯡꯉꯥꯏ ꯃꯩ ꯏꯁꯤꯡ ꯀꯔꯤ ꯀꯔꯥ ꯅꯨꯡꯉꯥꯏ ꯑꯗꯨꯕꯨ ꯍꯟꯗꯛ ꯃꯔꯛꯇꯤꯅꯦ ꯏꯁꯤꯡ ꯈꯔ ꯇꯥꯡꯉꯦ ꯅꯨꯡꯁꯥꯁꯦ ꯌꯥꯝ ꯁꯥꯕ ꯑꯗꯨꯗꯨꯅꯅꯦ ꯏꯁꯤꯡ ꯀꯩꯀꯥꯗꯨꯁꯨ ꯂꯣꯏꯅ ꯈꯔ ꯀꯪꯉꯦ ꯑꯗꯨꯗꯁꯨ ꯅꯠꯇꯅ ꯅꯣꯡ ꯇꯥꯔꯤꯅꯦꯅ ꯏꯕꯨꯡꯉꯣ ꯉꯥꯇꯪ ꯉꯥꯇꯪ ꯇꯥꯔꯅꯤ ꯄꯨꯈ꯭ꯔꯤ ꯂꯝꯕꯤ ꯂꯩꯈꯣꯝ ꯊꯣꯛꯅꯕ ꯑꯣꯏꯅ ꯇꯥꯏ ꯄꯨꯈ꯭ꯔꯤꯗꯗꯤ ꯂꯩꯍꯧꯗꯕ ꯑꯗꯨꯗꯨꯅꯅꯦ ꯏꯁꯤꯡ ꯈꯔ ꯀꯪꯕꯅꯤꯅ ꯏꯁꯤꯡ ꯈꯔ ꯈꯔ ꯋꯥꯏ ꯑꯗꯨꯗꯨꯅ ꯑꯩꯈꯣꯏ ꯂꯩꯔꯤꯕ ꯌꯨꯝꯕꯨꯒꯤ ꯄꯥꯕꯨꯡꯁꯤꯅ ꯏꯁꯤꯡꯗꯣ ꯍꯟꯗꯛꯇꯤ ꯂꯤꯛꯅ ꯂꯤꯛꯅ ꯁꯤꯖꯤꯟꯅꯧ ꯌꯥꯝꯅ ꯃꯔꯥꯡ ꯀꯥꯏꯅ ꯇꯧꯊꯣꯛꯀꯅꯨ ꯇꯧꯗ ꯌꯥꯗꯕ ꯈ ꯈ ꯇꯧ ꯈꯣꯠꯁꯨ ꯈꯣꯠꯂꯨ ꯈꯔ ꯍꯥꯏꯔꯤꯌꯦ ꯑꯗꯣ ꯑꯗꯨꯗꯪꯅꯤ ꯍꯥꯏꯔꯤꯕ ꯑꯗꯣ ꯑꯇꯣꯞꯄ ꯃꯇꯝꯗꯗꯤ ꯌꯥꯝꯅ ꯅꯨꯡꯉꯥꯏꯗ ꯀꯩꯁꯨ ꯀꯩꯀꯥ ꯌꯥꯝꯅ ꯍꯦꯟꯅ ꯅꯨꯡꯉꯥꯏꯇꯕ ꯍꯥꯏꯕꯗꯨ ꯑꯣꯏꯗꯦ
ꯑꯗꯣ ꯑꯁ ꯈꯪꯗꯦ ꯇꯧꯔꯤꯁꯦ ꯅꯪꯁꯨ
ꯏꯆꯦ ꯑꯗꯨꯕꯨ ꯂꯩꯚꯝ ꯂꯩꯚꯝꯁꯤꯅ ꯅꯨꯡꯉꯥꯏꯕ ꯍꯥꯏꯕꯁꯦ ꯏꯆꯦ ꯌꯨꯝꯕꯨꯒꯤꯁꯨ ꯃꯈꯥ ꯌꯥꯝꯅ ꯄꯣꯜꯂꯤꯗ ꯏꯆꯦ ꯌꯨꯝꯕꯨꯅ ꯐꯔꯗꯤ ꯂꯩꯚꯝ ꯗꯣ ꯍꯦꯛ ꯅꯨꯡꯉꯥꯏ ꯃꯍꯕꯨ ꯐꯠꯇꯔꯒꯗꯤ ꯏꯆꯦ ꯀꯥ ꯑꯗꯨ ꯐꯅꯌꯥꯝ ꯅꯨꯡꯉꯥꯏꯔꯕꯁꯨ ꯌꯨꯝꯕꯨ ꯐꯠꯇ꯭ꯔꯕꯗꯤ ꯂꯩꯕꯗ ꯀꯩꯁꯨ ꯅꯨꯡꯉꯥꯏ ꯇꯦꯗ ꯏꯆꯦ
ꯑꯧ ꯆꯨꯝꯃꯦ ꯏꯕꯨꯡꯉꯣ ꯅꯨꯡꯉꯥꯏꯇꯦ ꯑꯗꯣ ꯅꯪꯒꯤ ꯍꯟꯗꯛꯀꯤ ꯌꯨꯝꯕꯨꯗꯨꯗꯤ ꯀꯃꯥꯏꯅ ꯇꯧꯒꯦ ꯋꯥꯔꯤ ꯁꯥꯟꯅꯔꯕꯣ ꯅꯠꯇ꯭ꯔꯒꯅ ꯐꯣꯟꯗ ꯐꯥꯎꯅꯔꯤꯔꯣ
ꯃꯔꯦ ꯏꯆꯦ ꯑꯅꯤꯔꯛ ꯁꯨ ꯍꯨꯅ ꯃꯥꯒꯤꯁꯨ ꯅꯨꯡꯉꯥꯏ ꯋꯥꯔꯤ ꯁꯥꯟꯅꯕ ꯈꯣꯠꯄꯗꯤ ꯌꯥꯝꯅ ꯐꯩ ꯏꯆꯦ ꯑꯗꯨꯕꯨ ꯂꯩꯔꯛꯑꯀꯥꯟꯗꯁꯨ ꯂꯩꯔꯛꯑꯀꯥꯟꯗꯁꯨ ꯍꯌꯦꯡ ꯃꯃꯥꯡꯗ ꯂꯩꯔꯝꯕ ꯃꯤꯉꯩꯅꯕꯨꯗꯤ ꯌꯨꯝꯕꯨꯗꯣ ꯐꯩ ꯔꯨꯝꯗꯤ ꯌꯥꯝꯅ ꯁꯥꯏꯌꯦꯅ ꯇꯥꯛꯄꯤꯔꯛꯏꯅꯦ ꯏꯆꯦꯃꯣ ꯑꯩꯈꯣꯏꯅꯁꯨ
ꯎꯝ ꯑꯗꯨꯕꯨ ꯏꯕꯨꯡꯉꯣ ꯁꯥꯏ ꯍꯥꯏꯗꯨꯕꯨ ꯐꯦꯟꯒ ꯄꯥꯟꯗ꯭ꯔꯣ ꯃꯣꯏꯒꯤ
ꯐꯦꯟꯕꯨꯗꯤ ꯄꯥꯜꯂꯛꯑꯦꯕꯨ ꯏꯆꯦ ꯀꯥꯂꯦꯟꯅꯤꯅ ꯐꯦꯟ ꯄꯥꯜꯂꯦꯗꯅ
ꯃꯥꯅꯦ ꯑꯦꯁꯤ ꯄꯥꯟꯗ꯭ꯔꯣ ꯏꯕꯨꯡꯉꯣ
ꯑꯦꯁꯤꯒꯤꯗꯤ ꯏꯆꯦ ꯍꯧꯖꯤꯛ ꯃꯇꯝꯁꯤꯗꯗꯤ ꯑꯦꯁꯤ ꯍꯥꯏꯁꯤꯗꯤ ꯏꯆꯦ ꯑꯩꯈꯣꯏ ꯁ꯭ꯋꯥꯏꯗꯗꯤ ꯄꯥꯟꯕ ꯄꯥꯟꯅꯤꯡꯗꯦꯗ ꯏꯅꯥ ꯈꯨꯟꯕ ꯈꯔ ꯄꯥꯟꯕ ꯋꯥꯅꯤ
ꯎꯝ
ꯍꯧꯖꯤꯛ ꯑꯦꯁꯤ ꯅꯠꯇꯦ ꯐꯦꯟ ꯑꯌꯥꯝ ꯕ ꯂꯣꯏꯅ ꯄꯥꯜꯂꯤ ꯏꯆꯦ
ꯑꯣ ꯏꯕꯨꯉꯣ ꯑꯗꯨꯕꯨ ꯅꯣꯏꯒꯤ ꯑꯀꯣꯏꯕꯗꯨꯕꯨ ꯅꯥꯄꯤꯒ ꯌꯥꯝ ꯁꯣꯡꯕ꯭ꯔꯣ ꯑꯁ ꯅꯥꯄꯤꯅꯦ ꯍꯧꯖꯤꯛ ꯇꯤꯟ ꯀꯥꯡ ꯌꯥꯝꯅ ꯂꯩ ꯑꯗꯨꯅ ꯅꯍꯥꯟꯃꯨꯛꯁꯨ ꯀꯩꯅꯣ ꯆꯪꯉꯝꯃꯦꯅ ꯇꯧꯕꯗꯣ ꯑꯗꯨ ꯅꯣꯏ ꯍꯟꯗꯛꯇꯤ ꯀꯃꯥꯏ ꯅꯥꯄꯤ ꯀꯩꯀꯥꯒ ꯌꯥꯝ ꯂꯩꯕ꯭ꯔꯣ ꯀꯃꯥꯏꯅ ꯇꯧꯒꯦ ꯌꯥꯝ ꯁꯣꯡꯕ ꯖꯒꯥ ꯑꯣꯏꯕ ꯭ꯔꯣ
ꯏꯆꯦ ꯅꯥꯄꯤ ꯍꯥꯏꯁꯤꯗꯤ ꯆꯤꯡ ꯃꯊꯛꯇ ꯂꯩꯕꯅꯤꯅꯤ ꯏꯆꯦ ꯑꯗꯨꯝ ꯁꯣꯡꯗꯤ ꯁꯣꯡꯉꯦ ꯏꯆꯦ ꯑꯗꯨꯕꯨ ꯌꯦꯡꯊꯣꯛ ꯌꯦꯡꯁꯤꯟ ꯇꯧꯔꯒ ꯌꯥꯅꯤꯗ ꯏꯆꯦ
ꯑꯣ ꯑꯗꯨꯕꯨꯗꯤ ꯁꯣꯡꯕ ꯑꯗꯨꯗ ꯅꯣꯏꯅ ꯂꯩꯔꯤꯕ ꯑꯀꯣꯏꯕꯗꯨꯕꯨ ꯌꯥꯝ ꯍꯦꯟꯅ ꯁꯣꯡꯕ꯭ꯔꯥ ꯆꯪꯐꯝ ꯈꯣꯐꯝꯗꯣ ꯅꯥꯄꯤ ꯅꯔꯥꯛ ꯉꯥꯛꯇ ꯍꯧꯕ꯭ꯔꯥ ꯈꯔꯕꯨ ꯐꯕ꯭ꯔꯕ
ꯏꯆꯦ ꯆꯪꯕꯝꯒꯨꯝ ꯆꯪꯐꯝꯗꯤ ꯍꯧꯗꯦ ꯏꯆꯦ ꯅꯥꯀꯟ ꯅꯥꯀꯟꯗ ꯍꯧꯕ ꯋꯥꯅꯤꯗ
ꯑꯣ ꯑ ꯈꯪꯗꯦꯗ ꯇꯧꯔꯤꯁꯦ ꯃꯊꯥ ꯁꯥꯏ ꯍꯧꯖꯤꯛꯀꯤ ꯃꯇꯝꯁꯤꯗ ꯎꯝ ꯍꯣꯠꯅꯔꯤꯕ ꯉꯥꯏ ꯍꯣꯠꯅꯅꯤꯡ ꯃꯇꯝꯗ ꯍꯣꯠꯅꯍꯧꯗ꯭ꯔꯕ ꯋꯥꯍꯧꯔꯦ ꯍꯣꯠꯅꯕ ꯍꯥꯏꯁꯤꯁꯨ ꯇꯨꯝꯃꯒ ꯍꯣꯠꯅꯕ ꯌꯥꯕ ꯅꯠꯇꯦ ꯅꯠꯇꯕꯅꯤꯅꯅꯦ ꯑꯋꯥꯕ ꯃꯌꯥꯝ ꯑꯃ ꯊꯦꯡꯅꯕ ꯇꯥꯕꯅꯦ
ꯍꯣꯠꯅꯅꯤꯡꯗꯦꯅꯖꯨ ꯏꯆꯦ ꯍꯧꯖꯤꯛ ꯇꯧꯔꯤꯕ ꯃꯌꯥꯝꯁꯤ ꯋꯥꯅꯔꯤꯕ ꯃꯌꯥꯝꯁꯤꯕꯨ ꯏꯆꯦ ꯁꯨꯃꯥꯏꯅ ꯊꯣꯛꯂꯛꯀꯅꯤ ꯈꯪꯕ ꯑꯝꯇ ꯅꯠꯇꯦꯗ ꯏꯆꯦ ꯃꯈꯣꯏꯁꯨ ꯃꯇꯝꯗꯨꯗ ꯍꯣꯠꯅꯍꯧꯗꯅ ꯋꯥꯅꯔꯤꯅꯤ
ꯎꯝ ꯑꯗꯨꯕꯨ ꯅꯣꯏ ꯍꯧꯖꯤꯛ ꯆꯥꯛ ꯍꯤꯟꯖꯥꯡ ꯀꯩꯀꯥꯗꯤ ꯂꯩꯔꯕ꯭ꯔꯣ ꯉꯁꯤ ꯊꯣꯡꯅꯕ
ꯑ ꯂꯩꯔ ꯂꯩꯔ ꯏꯆꯦ ꯉꯁꯤꯗꯤ ꯉꯥ ꯃꯆꯥ ꯑꯃꯈꯛ ꯊꯣꯡꯁꯤꯔꯅ ꯈꯟꯅꯔꯤ
ꯑꯣ ꯐꯩ ꯐꯩ ꯅꯣꯡ ꯐꯥꯗꯣꯛꯁꯨ ꯑꯍꯥꯎꯕ ꯆꯥꯒꯗꯕꯅꯤ ꯏꯁꯥꯒꯤ ꯅꯥꯗꯅꯕ ꯈꯣꯠꯇꯅꯕ ꯑꯗꯨꯝ ꯁꯛ ꯏꯝꯄ꯭ꯂꯤꯃꯦꯟ ꯍꯥꯞꯀꯗꯕꯅꯤ
ꯃꯥꯅꯤ ꯏꯆꯦ ꯍꯣꯍꯣꯏ ꯏꯆꯦ
ꯑ ꯅꯪꯁꯨ ꯍꯜꯂꯛꯑꯕꯒꯤ ꯋꯥꯔꯝꯃꯅꯤ ꯉꯥꯏꯍꯥꯛ ꯄꯣꯊꯥꯔꯣ ꯑꯗꯨꯗꯨꯒ ꯆꯥꯛ ꯑꯃꯨꯛ ꯊꯣꯡꯗꯣꯛꯑꯣ ꯃꯇꯝ ꯆꯥꯅ ꯆꯥꯅ ꯊꯕꯛ ꯀꯩꯀꯥꯗꯣ ꯇꯧꯒꯗꯕꯅꯤ ꯃꯇꯝ ꯆꯥꯕꯁꯤꯅ ꯈ꯭ꯋꯥꯏꯗꯒꯤ ꯐꯕꯅꯤꯀꯣ ꯎꯝ
ꯃꯥꯅꯤ ꯃꯥꯅꯤ ꯏꯆꯦ ꯍꯣꯍꯣꯏ ꯏꯆꯦ ꯊꯝꯖꯔꯒꯦ
ꯎꯝ ꯊꯝꯃꯦ
ꯍꯣꯏ ꯊꯝꯕꯤꯔꯣ ꯊꯝꯕꯤꯔꯣ ꯏꯆꯦ